ꯎꯝ ꯇꯥꯏ
ꯎꯝ ꯀꯦꯗꯧꯔꯤꯒꯦ
ꯇꯨꯝꯃꯒ ꯂꯩ
ꯇꯨꯝꯃꯒ ꯂꯩꯌꯦ ꯑꯩ ꯄꯝꯃꯨꯡꯗ ꯂꯩꯌꯦ
ꯑ ꯀꯩꯅꯣ ꯎ ꯆꯥꯛ ꯆꯥꯔꯕ
ꯆꯥꯗ꯭ꯔꯤꯌꯦ ꯕ꯭ꯔꯦꯛꯐꯥꯁ ꯂꯣꯏꯔꯦ
ꯑꯣ ꯕꯣ ꯌꯦꯡꯕ꯭ꯔꯣ
ꯕꯣꯜ ꯌꯦꯡꯗ꯭ꯔꯦ
ꯗ꯭ꯔꯣ ꯇꯥꯏꯅ ꯅꯣꯏꯗꯤ
ꯕꯣꯜ ꯌꯦꯡꯅꯕꯗꯣ
ꯑ ꯑꯗꯥ ꯅꯣꯡ ꯆꯨꯕ꯭ꯔꯅꯦ ꯆꯨꯗꯦ
ꯎꯝ
ꯈꯣꯏꯒꯤꯗꯤ ꯆꯨꯋꯦ ꯍꯥꯖꯤꯛꯇ
ꯆꯨꯗꯦ ꯆꯨꯗꯦ
ꯀꯅꯥ ꯅ ꯂꯩꯅꯣ
ꯏꯃꯥꯟꯅꯕꯤꯒ ꯂꯩꯌꯦ
ꯑꯥ ꯉꯁꯤ ꯑꯥ ꯍꯥ
ꯀꯩꯗꯧꯔꯤꯕꯥ ꯅꯪꯗꯤ
ꯇꯨꯝꯃ ꯂꯩꯌꯦ ꯀꯩꯁꯨ ꯇꯧꯗꯦ ꯊꯕꯛ ꯆꯠꯀꯗ꯭ꯔꯣ
ꯆꯠꯂꯔꯣꯏ ꯉꯁꯤꯗꯤ
ꯀꯔꯤꯒꯤ ꯅꯥꯕ꯭ꯔꯥ
ꯅꯥꯕꯒꯤ ꯆꯠꯇ꯭ꯔꯦ
ꯆꯥꯛꯇꯨ ꯌꯥꯝ ꯆꯥꯎꯅꯦ
ꯆꯥꯒꯦ ꯎꯝ ꯄꯨꯡ ꯕꯥꯔꯣꯗ ꯆꯥꯗꯣꯏꯅꯦ ꯆꯥꯛꯁꯣ
ꯑꯩꯁ ꯊꯦꯡꯃꯟꯗ꯭ꯔꯣ
ꯊꯦꯡꯉꯖꯨ ꯀꯩ ꯎꯄꯥꯏ ꯂꯩ
ꯑꯣ ꯕ꯭ꯔꯦꯛꯐꯥꯁ ꯑꯣꯏꯗꯤ ꯌꯥꯏꯗ
ꯕ꯭ꯔꯦꯛꯐꯥꯁ ꯇꯤ ꯂꯣꯏꯔꯦ
ꯎꯝ ꯐꯩꯅ
ꯎꯝ
ꯀ꯭ꯔꯤ ꯑꯣꯏꯅꯥ ꯆꯔꯦ ꯕ꯭ꯔꯦꯛꯐꯥꯥꯁꯇꯣ
ꯀ꯭ꯔꯤ ꯍꯥꯏꯅꯣ
ꯀꯔꯤ ꯆꯥꯕ꯭ꯔ ꯕ꯭ꯔꯦꯛꯐꯥꯁꯇꯣ
ꯕ꯭ꯔꯦꯠ ꯆꯥꯔꯦ ꯌꯦꯔꯨꯝ ꯆꯥꯔꯦ ꯍꯣꯔꯂꯤꯛꯁ ꯑꯃꯥ ꯊꯛꯆꯜꯂꯦ ꯍꯤꯗꯥꯛ ꯆꯥꯔꯦ ꯍꯧꯖꯤꯛ ꯂꯩꯔꯤ
ꯎꯝ
ꯅꯪꯗꯤ ꯀꯩ ꯏꯟꯖꯥꯡ ꯆꯥꯔꯒꯦ
ꯍꯋꯥ ꯌꯥ ꯇꯔꯦ ꯅꯤꯕ
ꯑꯥ ꯅꯪꯁꯨꯣ ꯍꯣꯁꯇꯦꯜꯗꯨꯃꯥꯏꯅ ꯍꯋꯥꯏ ꯉꯥꯛꯇ ꯆꯥꯔ ꯂꯩꯔꯦ
ꯎꯝ
ꯎ
ꯑꯇꯣꯞꯄ ꯏꯟꯖꯥꯡꯗꯣ ꯆꯥꯅꯤꯡꯗꯕ
ꯎꯝ
ꯏꯃꯥꯒꯗꯤ ꯍꯋꯥꯏ ꯆꯥꯗꯕ ꯍꯋꯥꯏ ꯆꯥꯅꯗꯤꯕ
ꯎꯝ ꯑꯩꯁꯨ ꯌꯥꯝ ꯆꯥꯅꯤꯡꯗꯦ ꯍꯋꯥꯁꯤ
ꯍꯅ ꯑꯣꯐ ꯏꯗꯤ ꯑꯦꯕ꯭ꯔꯤꯗꯦ ꯑꯗꯨꯝ ꯆꯥꯕ ꯌꯥꯏꯀꯣ ꯍꯋꯥꯏꯗꯤ
ꯉꯝꯃꯔꯣꯏ ꯆꯈꯥꯎ ꯁꯣꯛꯑꯅꯤ ꯆꯥꯃꯜꯂꯁꯨ
ꯁꯇꯔꯤ ꯀꯗꯤ ꯌꯥꯗ
ꯎꯝ
ꯉꯁꯤꯗꯤ ꯑꯗꯨꯝ ꯂꯩꯒꯅꯤꯀꯣ
ꯑꯗꯨꯝ ꯂꯩꯗꯣꯏꯅꯦ
ꯑꯣ ꯅꯨꯡꯉꯥꯏꯅ ꯑ ꯅꯨꯡꯉꯥꯏꯅ
ꯅꯨꯡꯉꯥꯏꯕ꯭ꯔꯥ ꯅꯨꯡꯉꯥꯏꯇꯕ꯭ꯔꯥ ꯅꯥꯔꯕꯅꯤꯅ ꯑꯗꯨꯝ ꯍꯦꯛꯄ ꯂꯩ ꯇꯥꯕꯅꯦ
ꯍꯝ ꯍꯨꯝ ꯎꯝ ꯗ ꯆ ꯍꯥꯏꯅꯩꯅ
ꯎꯝ ꯅꯣꯡ ꯆꯨꯕ꯭ꯔꯣ ꯑꯗ
ꯎꯝ ꯎ ꯀꯟꯅ ꯆꯨ ꯏꯠꯇ ꯍꯧꯖꯤꯛ ꯇꯞ ꯇ꯭ꯔꯔ
ꯍꯥꯥ ꯀꯌꯥꯅꯅꯨꯡ ꯍꯥꯏꯔꯛꯣ
ꯍꯧꯖꯤꯛꯇ ꯇꯣꯛꯈ꯭ꯔꯕꯅꯦ ꯌꯥꯝ ꯀꯟꯅ ꯆꯨꯕꯅꯦ
ꯎꯝ
ꯑꯩꯁꯨ ꯍꯧꯖꯤꯛ
ꯑꯣꯣꯏ
ꯅꯪ ꯐꯣꯟ ꯇꯧꯕ ꯂꯣꯏꯔꯒ ꯏꯔꯨꯖꯕ ꯆꯠꯇꯣꯏꯅꯦ
ꯑꯩꯗꯤ ꯇꯨꯡ ꯇꯨꯡ ꯍꯔꯔꯤ ꯑ ꯅ ꯀꯥꯏ
ꯍꯣꯏ ꯅꯪ ꯇꯨꯝꯕ ꯂꯣꯏꯔꯒ ꯑꯃꯨꯛ ꯑꯩꯉꯣꯟꯗ ꯐꯣꯟ ꯇꯧꯔꯛ
ꯀꯔꯤꯕ
ꯅꯪꯅ ꯇꯨꯝꯕ ꯂꯣꯏꯔꯕ ꯃꯇꯨꯡꯗ ꯐꯣꯟ ꯑꯩꯉꯣꯟꯗ ꯑꯃꯨꯛ ꯇꯧꯔꯛꯑꯣꯕ
ꯍꯣꯏ ꯍꯣꯏ ꯇꯧꯔꯛꯀꯅꯤ
ꯈꯋꯥ꯭ꯡꯅ ꯅꯥꯕꯅꯦ ꯎ
ꯀꯩꯅꯣ ꯇꯧꯕꯩꯔꯣ ꯉꯔꯥꯡ ꯕꯣꯜ ꯁꯥꯟꯅꯔꯨꯕꯩꯔꯣ
ꯎꯝ
ꯎꯝ ꯅꯨꯡꯉꯥꯏꯔꯦ ꯀꯣ
ꯎꯝ
ꯅꯨꯡꯉꯥꯏꯔꯦꯀꯣ ꯅꯪꯗꯤ
ꯅꯨꯡꯉꯥꯏ ꯃꯟꯗꯅ
ꯅꯨꯡꯉꯥꯏꯃꯟꯗꯅ ꯅꯥꯔꯤꯁꯤꯅꯦ ꯁꯦ
ꯑꯥꯎ ꯈꯔ ꯇꯧꯔꯛꯀꯅꯤ
ꯎꯝ
ꯎꯗꯕ ꯀꯨꯏꯔꯦꯍꯦ ꯎꯝ ꯎꯝ
ꯀꯔꯝ ꯀꯥꯟ ꯊꯦꯡꯅꯁꯦ ꯍꯥꯏꯅꯣ ꯎꯗꯕ ꯀꯨꯏꯔꯦ ꯎꯗꯕ ꯀꯨꯏꯔꯦ ꯀꯔꯝ ꯀꯥꯟ ꯊꯦꯡꯉꯖꯦ ꯍꯥꯏꯅꯣ
ꯈꯪꯗ꯭ꯔꯦꯗ ꯅꯪ ꯍꯦꯛ ꯊꯣꯛꯄꯒ ꯈꯤꯇꯪ ꯍꯦꯛ ꯊꯣꯛꯄꯒ
ꯗꯤꯁꯦꯝꯕꯔꯗ ꯊꯣꯛꯇꯣꯏꯅꯦ
ꯍꯥꯥ
ꯗꯤꯁꯦꯝꯕꯔꯗ ꯊꯣꯛꯑꯅꯤ
ꯎꯝ ꯌꯥꯅꯤꯅ ꯑꯗꯨꯗꯤ
ꯎꯝ
ꯑꯃꯨꯛ ꯆꯠꯇꯣꯏꯔꯣ ꯑꯗꯨꯒ
ꯈꯪꯗꯦꯗ
ꯆꯠꯅꯤꯡꯉ ꯆꯠꯅꯤ ꯆꯠꯅꯤꯡꯇ꯭ꯔ ꯇꯣꯛꯅꯤ
ꯑꯣ
ꯋꯥꯗ꯭ꯔꯣ ꯉꯁꯥꯏ ꯆꯠꯄꯗꯣ
ꯋꯥꯏꯌꯦ
ꯍꯝ
ꯋꯥꯏꯌꯦ ꯌꯥꯝꯅ
ꯅꯨꯡꯉꯥꯏꯕꯁ ꯃꯥꯜꯂꯤꯅꯦ ꯋꯥꯈ꯭ꯔꯖꯥꯠꯅꯤ
ꯎꯝ
ꯅꯪꯗꯤ
ꯀ꯭ꯔꯤ
ꯅꯨꯉꯥꯏꯕ꯭ꯔꯥ
ꯎꯝ ꯅꯨꯉꯥꯏꯔꯤ ꯄꯨꯟꯁꯤꯁꯦ ꯆꯥꯔꯖ ꯆꯠꯇ꯭ꯔꯦ ꯍꯧꯒꯠꯄ ꯉꯝꯗꯕꯒꯤ
ꯕꯣꯜ ꯌꯦꯡꯉꯒ ꯀꯔꯤ
ꯌꯦꯡꯗꯦꯅ ꯆꯔꯖ ꯆꯔꯖ ꯂꯣꯏꯕ ꯇꯥꯏ ꯇꯥꯏꯃꯤꯡꯗꯨꯅꯦ
ꯆꯥꯔꯖ ꯂꯣꯏꯔꯒ ꯂꯥꯛꯏꯅ ꯃꯥ ꯍꯥꯏꯗꯤ ꯑꯗꯨ ꯍꯥ ꯍꯨ ꯆꯥꯛ ꯆꯥꯛ ꯌꯦꯟꯁꯥꯡꯗꯤ ꯀꯅꯥ ꯊꯣꯡꯒꯅꯤ
ꯑꯩꯅ ꯊꯣꯡꯒꯗꯣꯏꯅꯦ
ꯎꯝ
ꯃꯤꯅ ꯊꯣꯡꯕꯤꯒꯗꯣꯏꯅꯦ
ꯃꯤꯅꯥ
ꯄꯩꯁꯥ ꯄꯤꯔꯤꯅꯦ ꯀꯩꯅꯣ ꯃꯤꯅ ꯊꯣꯡꯕꯤꯒꯗꯣꯏꯅꯦ
ꯑꯣ ꯀꯔꯤ ꯑꯥ ꯀꯔꯤ ꯏꯟꯁꯥꯡ ꯑꯣꯏꯅ ꯊꯣꯡꯕꯤꯒꯅꯤ
ꯈꯪꯗꯦ ꯐꯣꯡꯕꯤꯕꯗꯣ ꯁꯨꯝ ꯆꯥꯏ
ꯑꯥꯎ
ꯍꯥꯎꯇꯔꯗꯤ ꯌꯦꯔꯨꯝꯒꯨꯝꯕ ꯍꯧꯔꯒ ꯆꯥꯔꯅꯤ
ꯑꯣ
ꯏꯁꯥꯅ ꯍꯣꯏꯖꯤꯜꯂꯒꯅꯦ
ꯎꯝ ꯑꯗꯨꯅ ꯐꯩꯅꯦ
ꯍꯥꯎꯔꯗꯤ ꯑꯗꯨꯝ ꯆꯥꯔꯦ ꯍꯥꯎꯇꯔꯒꯅ ꯑꯃ ꯍꯧꯔꯒ ꯄꯩꯁꯥ ꯌꯥꯝ ꯆꯪꯉꯦꯅꯦ ꯆꯥꯕ ꯊꯛꯄꯒꯤꯗꯨ ꯍꯧꯖꯤꯛꯁꯨ
ꯍꯥꯎꯇꯔꯗꯤ ꯆꯪꯉꯣꯏꯕ ꯑꯗꯨꯁꯨ ꯍꯔꯤꯕ
ꯍꯧꯖꯤꯛꯁꯨ ꯄꯩꯁꯥ ꯌꯥꯝ ꯆꯪꯒꯔꯦ ꯕ꯭ꯔꯦꯛꯐꯥꯁꯀꯤ ꯂꯩꯕ ꯈꯣꯠꯄ ꯑꯗꯨ ꯆꯥꯗꯕꯗꯤ ꯌꯥꯗꯕꯅꯤꯅ
ꯆꯥꯗꯣꯏꯅꯤ
ꯃꯄꯥꯟ ꯆꯠꯄ ꯍꯥꯏꯁꯦ ꯅꯨꯡꯉꯥꯏꯔꯒ ꯆꯠꯄ ꯅꯠꯇꯦ ꯄꯩꯁꯥ ꯇꯥꯟꯕ ꯆꯠꯄ
ꯋꯥꯕꯅꯤ
ꯎꯝ
ꯑꯗꯨꯗꯤ ꯑ ꯀꯣꯟꯅ ꯑꯃꯨꯛ ꯀꯣꯜ ꯇꯧꯔꯛꯀꯦ ꯐꯖꯟ ꯗꯔ꯭ꯦꯁ ꯇꯧꯔꯝꯃꯨꯀꯣ
ꯇꯥꯅꯤꯡꯉꯦ
ꯇ꯭ꯔꯦ
ꯑꯩ ꯅꯪ ꯀꯣꯟ ꯇꯥꯅꯤꯡꯉꯑ
ꯇꯔꯅ ꯇ ꯇꯔꯅꯖꯤ
ꯄꯦꯟꯗꯦ
ꯍꯨꯝ ꯍꯨꯝ ꯁꯦꯡꯉꯕꯣ